ꯇꯄ
ꯇꯥꯔꯦ ꯇꯥꯔꯦ ꯎꯝ ꯀꯦꯕꯅꯣ ꯍꯂꯣ
ꯍꯜꯂꯣ
ꯅꯪ ꯐꯣꯟ ꯇꯥꯗꯤ ꯇꯥꯔꯦ ꯇꯥꯔꯦ ꯀꯩꯅꯣ ꯅꯪꯅ ꯐꯣꯟꯁꯦ ꯌꯥꯝ ꯇꯥꯔꯗꯤꯅ ꯅ ꯋꯥ ꯅꯨꯡꯉꯥꯏꯇꯕ꯭ꯔꯣ
ꯅꯨꯡꯉꯥꯏ ꯑꯩꯒꯤꯗꯤ ꯅꯨꯡꯉꯥꯏꯗ
ꯀꯩꯅꯣ ꯅꯪꯗꯤ ꯑꯩ ꯏꯀꯥꯏꯔ ꯅꯪ ꯇꯨꯃꯤꯟ ꯇꯨꯃꯤꯟ ꯂꯩꯏꯁꯤꯅ ꯑꯗꯨꯗꯤ
ꯑꯁ ꯀꯔꯤꯅꯣꯅꯦ ꯑꯩꯒꯤ ꯈꯣꯟꯖꯦꯜ ꯇꯥꯗ꯭ꯔꯣꯅꯦ
ꯇꯥꯔꯦ ꯑꯗꯣ ꯅꯪ ꯉꯁꯥꯏꯗꯤ ꯇꯥꯗꯦꯅ ꯇꯥꯗꯣꯏꯅꯤ ꯅ
ꯑꯣ ꯇꯥꯗꯕꯗꯨꯅ ꯐꯔꯦꯗ ꯇꯥꯍꯅꯤꯡꯗꯦꯕ
ꯑꯁ ꯑꯗꯨꯗꯤ ꯀꯃꯥꯏ ꯅꯪ ꯐꯣꯟ ꯇꯧꯔꯛꯏꯅꯣ ꯑꯩꯉꯣꯟꯗ ꯁꯤꯗꯤ ꯀꯩꯅꯣ ꯏꯁꯣꯏ ꯁꯣꯏꯗ꯭ꯔꯣ
ꯑꯁꯨꯝ ꯑꯁꯨꯝ ꯑꯩꯈꯣꯏ ꯏꯆꯤꯟ ꯏꯅꯥꯎ ꯍꯣꯏ ꯀꯃꯥꯏꯅ ꯇꯧꯔꯝꯕ꯭ꯔꯣ ꯑꯗꯨꯝ ꯀꯣ ꯂꯩꯗꯅ
ꯀꯔꯤ ꯍꯥꯏꯅꯤ ꯅꯪꯗꯤ ꯑꯩ ꯑꯩꯕꯨ ꯂꯣꯏ ꯈꯪꯉꯕꯅꯤꯗ ꯑꯩ ꯀꯃꯥꯏꯅ ꯇꯧꯒꯦ ꯑ ꯆꯅꯒ ꯂꯩꯔꯤꯅꯤꯅꯦ ꯑꯩꯒꯤ ꯊꯕꯛ ꯍꯥꯏꯕꯕꯨ ꯅꯪꯗꯦ ꯀꯔꯤ ꯇꯧꯔꯦ ꯍꯧꯖꯤꯛ ꯀꯩꯗꯧꯔꯤꯅꯣꯕ
ꯑꯩ ꯍꯧꯖꯤꯛꯁꯦ ꯀꯩꯅꯣꯗ ꯁꯤ ꯑꯥ ꯀꯩꯅꯣꯗ ꯂꯩ ꯁꯒꯣꯜꯕꯟꯗ
ꯍꯦ ꯍꯦ ꯀꯔꯤ
ꯑꯣꯞ ꯋꯥꯀꯤꯡꯖꯠ ꯄꯥꯏ
ꯎꯝ
ꯋꯥꯋꯥꯛꯀꯤꯡ ꯆꯠꯇ꯭ꯔꯗꯤ ꯌꯥꯗ꯭ꯔꯦꯕꯀꯣ ꯍꯟꯗꯛꯁꯦ ꯎꯝ ꯍꯛꯆꯥꯡꯁꯦ ꯁꯣꯜꯂꯛꯑꯦꯕ
ꯆꯥꯗꯦ ꯄꯨꯣꯛꯀꯁꯦ ꯀꯪꯕ ꯃꯥꯜꯂꯦ ꯅꯣꯏꯁꯦ ꯅꯪꯁꯦ
ꯎꯝ ꯄꯨꯛ ꯑꯗꯨꯝ ꯀꯪꯉꯦꯗ ꯃꯥꯏꯔꯦꯟ ꯃꯥꯟꯒꯦ ꯇꯧꯕꯅꯤꯗ ꯀꯪꯉꯁꯨ ꯀꯣ
ꯑꯗꯣ ꯄꯣꯛꯇꯤ ꯄꯣꯛꯅꯤꯉꯥꯏꯗꯤ ꯇꯧꯗ꯭ꯔꯣ
ꯇꯧꯗꯦ ꯀꯃꯥꯏ ꯄꯣꯛꯅꯤꯡꯉꯥꯏ ꯇꯧꯗꯣꯏꯅꯣꯅꯦ
ꯃꯤ ꯅꯨꯄꯥ ꯍꯥꯏꯗꯤ ꯑꯩꯈꯣꯏ ꯕꯥꯗꯤꯁꯦ ꯀꯦ ꯐꯤꯠ ꯑꯣꯏꯔꯒ ꯂꯩꯗꯕꯅꯤꯅꯦ ꯀꯔꯤꯅꯣ ꯄꯣꯛꯀ ꯄꯪ ꯀꯪ ꯀꯪꯉꯅ ꯊꯕꯛ ꯑꯝꯇ ꯇꯧꯗ꯭ꯔꯕꯕ ꯌꯨꯝꯗ
ꯑ
ꯑꯌꯨ ꯉꯟꯅ ꯍꯧꯒꯠꯂꯣ ꯑꯦꯛꯁꯔꯁꯥꯏꯁ ꯈꯔ ꯇꯧꯔꯣ ꯋꯥꯋꯀꯤꯡ ꯆꯠꯂꯣ ꯑꯗꯨꯒ ꯋꯥꯏ ꯁꯤꯠꯄꯒꯨꯝꯕ
ꯅꯪ ꯈꯪꯗꯕ ꯏꯅꯦ ꯅꯪ ꯈꯪꯗꯕ ꯏꯅꯦ
ꯅꯨꯨꯄꯥꯁꯨ ꯊꯕꯛ ꯁꯨꯕ ꯌꯥꯔꯦ ꯍꯥꯏꯌ ꯂꯩꯗꯨꯅ
ꯑꯌꯨꯛꯀꯤ ꯅꯨꯡꯇꯤꯈꯨꯔꯣ ꯇꯤꯟꯖꯦ ꯑꯩꯁꯦ ꯇꯥꯕ꯭ꯔꯣ ꯑꯩ ꯔꯣꯇꯤꯟ ꯑꯃ ꯂꯩꯌꯦꯕꯀꯣ
ꯀꯩꯅꯩꯅ ꯍꯥꯏꯔꯅꯦꯅꯣ ꯏꯔ ꯇꯗꯨꯣ
ꯑꯌꯨꯛ ꯄꯨꯡ ꯃꯉꯥ ꯃꯉꯥ ꯃꯈꯥꯏꯗꯋꯥ ꯍꯧꯒꯠꯂꯛꯀꯅꯤ ꯑꯗꯨꯒ ꯈꯨꯃꯟ ꯂꯝꯄꯥꯛꯇ ꯋꯥꯋꯥꯛꯀꯤꯡ ꯆꯦꯜꯂꯒ ꯍꯜꯂꯛꯀꯅꯤ ꯍꯜꯂꯛꯄꯗ ꯁꯤ ꯕꯖꯥꯔꯗꯒꯤ ꯈꯕꯔ ꯑꯃ ꯄꯥꯏꯔꯅꯤ ꯌꯨꯝ ꯌꯧꯔꯅꯤ ꯈꯕꯔ ꯄꯥꯔꯅꯤ ꯋꯥꯏ ꯇꯩꯔꯅꯤ ꯋꯥꯏꯁꯤ ꯣꯡꯑꯅꯤ ꯆꯥꯛ ꯈꯔ ꯊꯣꯡꯉꯅꯤ ꯑꯗꯨꯒ ꯆꯥꯛ ꯆꯥꯛ ꯆꯥꯔꯅꯤ ꯊꯕꯛ ꯆꯥꯔꯅꯤ ꯑꯗꯨꯃꯛ ꯍꯜꯂꯛꯀꯅꯤ ꯑꯗꯨ ꯔꯣꯇꯤꯟꯗꯣ
ꯑꯗꯨ ꯑꯩ ꯑꯩ ꯑꯃꯗꯤ ꯍꯪꯉꯤꯕ ꯅꯪꯒꯤ ꯆꯥꯛ ꯈꯨꯊꯣꯡꯗꯣ ꯅꯪ ꯈꯨꯠꯇꯤ ꯆꯥꯃꯝꯃꯣꯏꯀꯣ ꯅꯪ ꯈꯨꯠꯇ ꯃꯣꯠꯂꯝꯃꯣꯏꯕ ꯃꯥꯏ ꯅꯪ ꯀꯃꯥꯏꯅ ꯊꯣꯡꯅ ꯀꯃꯥꯏꯅ ꯆꯥꯕ꯭ꯔ ꯍꯥꯏꯅꯦ ꯑꯩ ꯑꯩꯅ ꯍꯥꯏꯁꯦ
ꯑ ꯅꯣꯡꯃꯇꯁ ꯅꯣꯡꯃ ꯅꯣꯡꯃ ꯇꯦꯁ ꯇꯧꯕ ꯂꯥꯛꯑꯣꯅꯦ ꯀꯩꯗꯧꯔꯒꯦ
ꯑꯩ ꯑꯩ ꯊꯥꯖꯅꯤꯡꯉꯗꯤ ꯀꯩꯅꯣ ꯇꯧꯋꯦ ꯅꯪ ꯋꯥꯛꯀꯤꯡꯁꯨ ꯆꯠꯂꯦ ꯍꯥꯏ ꯑꯗꯨꯒ ꯃꯣꯛ ꯅꯪꯒꯤ ꯄꯀꯗꯤ ꯀꯦ ꯑ ꯍꯧꯠ ꯉꯇ ꯍꯧꯒꯠꯂꯤꯁꯨ ꯍꯥꯏ ꯑꯩꯅ ꯎꯕ ꯀꯥꯟꯗꯗꯤ ꯄꯨꯡ ꯄꯨꯡ ꯇꯔꯨꯛ ꯇꯔꯦꯠ ꯇꯔꯦꯠ ꯃꯈꯥꯏ ꯑꯗꯣ ꯑꯩꯗ ꯕ꯭ꯔꯥꯁ ꯇꯧꯔ ꯂꯩꯔꯝꯅꯤ ꯀꯩꯅꯣ ꯁꯤꯗ ꯏꯁꯣꯏ ꯁꯣꯏꯗ꯭ꯔꯣꯕ ꯅꯪꯒꯤꯁꯦ
ꯅꯪꯅ ꯎꯕꯗꯣ ꯑꯩ ꯅꯠꯇꯦꯕꯀꯣ ꯍ ꯑꯁ ꯅꯅꯦ ꯅꯪꯅ ꯎꯕꯗꯣ ꯑꯩ ꯅꯠꯇꯦꯕ
ꯑꯣꯣꯏꯗ
ꯅꯠꯇꯦꯕ ꯑꯩ ꯅꯠꯇꯦꯕ ꯑꯩ ꯃꯥꯟꯕ ꯑꯃ ꯂꯩꯕꯅꯦꯕ ꯑꯩꯒꯤ ꯌꯨꯝꯗ ꯑ ꯑꯩꯗꯤꯀꯣ ꯑꯩ ꯍꯧꯒꯠꯂꯒ ꯋꯥꯋꯥꯛꯀꯤꯡ ꯆꯠꯈ꯭ꯔꯅꯦꯕ
ꯑ
ꯑꯩ ꯃꯥꯟꯕꯗꯣ ꯏꯅꯥꯎꯅꯨꯄꯥ ꯑꯣꯏꯔꯝꯅꯦꯕ ꯑꯩꯗꯤ ꯋꯥꯛꯀꯤꯡ ꯆꯠꯂꯤ ꯑꯗꯨꯝ ꯍꯜꯂꯛꯑꯦ ꯑꯩꯈꯣꯏꯅ ꯋꯥꯛꯀꯤꯡ ꯆꯠꯂꯒ ꯍꯜꯂꯛꯄ ꯐꯥꯎ ꯅꯣꯏ ꯑꯁ ꯅꯣꯏ ꯎꯗꯦꯗ
ꯅꯠꯇ ꯅꯪ ꯅ ꯋꯥꯀꯤꯡ ꯈꯨꯣꯠꯁꯁꯦ ꯀꯩꯅꯣ ꯑꯩ ꯅꯣꯏ ꯋꯥꯛꯀꯤꯡꯁꯦ ꯑꯗꯨ ꯅꯣꯏ ꯒꯦꯠ ꯍꯥꯡꯕꯁꯨ ꯎꯗꯦ ꯀꯃꯥꯏꯅ ꯆꯠꯂꯤꯅꯣꯀꯣ ꯒꯦꯠ ꯍꯥꯡꯗ ꯆ ꯄꯨ꯭ꯔꯣ
ꯀꯔꯤꯅꯣꯅꯦ ꯅꯨꯄꯥꯅꯕꯨ ꯘꯦꯠ ꯍꯥꯡꯉꯤ ꯍꯥꯏꯕ꯭ꯔꯣꯅꯦ
ꯑꯗꯨꯗꯤ ꯀꯃꯥꯏꯅ ꯆꯠꯂꯤꯕ ꯅꯪꯗꯤꯦ
ꯑꯁ ꯑꯌꯣ ꯑꯁꯤ ꯕꯦꯔꯦꯟꯗꯥꯗꯒꯤ ꯆꯦꯜꯂꯛꯑꯅꯤꯀꯣ ꯑꯩ ꯍꯥꯏꯒꯦꯕ ꯕꯦꯔꯦꯟꯗꯥ ꯑꯩꯈꯣꯏ ꯊꯥꯏꯅ ꯕꯦꯔꯦꯟꯗꯥ ꯑꯃ ꯂꯩꯔꯝꯕꯗꯣ
ꯑꯥ
ꯑꯗꯨꯗꯒꯤ ꯆꯠꯂꯛꯏꯅꯤ ꯑꯗꯨꯒ ꯑꯗꯨꯒ ꯆꯣꯡꯉꯅꯤ ꯑꯗꯨꯝ ꯆꯠꯄꯅꯤ ꯒꯦꯠ ꯍꯥꯡꯅꯤꯡꯉꯥꯏ ꯗꯔꯀꯥꯔ ꯂꯩꯇ꯭ꯔꯦꯕ
ꯑꯗ ꯐꯔꯦꯅꯦ ꯍꯧꯖꯤꯛ ꯅꯪ ꯋꯥꯛꯀꯤꯡ ꯆꯠꯂꯦ ꯀꯣ ꯅ ꯍꯛꯆꯥꯡꯗꯤ ꯑꯗꯨꯝ ꯐꯕ꯭ꯔꯥ ꯀꯃꯥꯏꯅ ꯇꯧꯒꯦ ꯅꯪ ꯅꯤꯇꯤ ꯅꯅꯤꯇꯤꯒꯤꯗꯤ ꯆꯄ꯭ꯔꯣꯅ ꯋꯥꯀꯤꯡꯁꯦ
ꯑꯩꯣꯏꯒꯤ ꯍꯛꯆꯥꯡ ꯍꯥꯏꯁꯤꯦ ꯀꯩ ꯀꯩ ꯍꯥꯏꯁꯤꯒꯦ ꯀꯩ ꯊꯝꯁꯤꯒꯦ ꯅꯣꯏ ꯕꯣꯂꯤꯋꯨꯗꯀꯤ ꯁꯤꯅꯦꯃꯥ ꯃꯥ ꯌꯦꯡꯕꯣ
ꯌꯦꯉꯦꯅꯦ
ꯕꯣꯂꯤꯋꯨꯗꯀꯤ ꯁꯤꯅꯦꯃꯥꯗ ꯀꯩꯕ ꯑꯩꯈꯣꯏ ꯑꯣꯖꯥ ꯁꯔꯨꯛ ꯈꯥꯟ ꯔꯤꯇꯤꯛ ꯔꯣꯁꯟꯒꯣ ꯃꯣꯏꯒꯤ ꯕꯣꯗꯤꯒ ꯑꯗꯨꯝ ꯃꯅꯥꯏꯗ ꯍꯥꯏꯗꯤ ꯂꯩꯗꯅ
ꯑꯥ
ꯃꯥꯟꯅꯩ ꯍꯥꯏꯕ ꯋꯥꯅꯤꯗ ꯑꯗꯨꯝ
ꯍꯥꯏꯅꯦ ꯐꯔꯦꯅꯦ ꯑꯗꯣ ꯅꯪ ꯀꯩꯅꯣ ꯑꯗꯨ ꯁꯔꯀꯣ ꯑꯌꯨꯛ ꯑꯌꯨꯛ ꯈꯨꯗꯤꯡ ꯋꯥꯋꯀꯤꯡ ꯆꯠꯄ ꯁꯔꯨꯛꯇꯣ ꯍꯣꯏ ꯅꯪ ꯈꯨꯟꯗꯁꯨ ꯂꯩꯇꯦ ꯈꯨꯟꯗ ꯆꯠꯂꯣ ꯑꯗꯨꯒ ꯅꯪ ꯐꯥꯝꯒꯨꯝꯕ ꯁꯦꯝ ꯁꯥꯔꯒ ꯀꯩꯅꯣ ꯁꯟꯒꯨꯝꯕ ꯂꯣꯏꯔꯒ ꯅꯨꯡꯉꯥꯏꯅ ꯇꯧꯅꯦ ꯑꯗꯨꯁꯨ ꯍꯛꯆꯥꯡ ꯐꯕꯅꯦ ꯋꯥꯀꯤ ꯋꯥ ꯋꯥꯀꯤ ꯆꯠꯄꯩ ꯃꯊꯧ ꯇꯥꯗ꯭ꯔꯕ ꯑꯗꯨꯗꯤꯀꯣ ꯐꯥꯝ ꯂꯩꯔꯗꯤ ꯅꯨꯡꯇꯤꯒꯤ ꯆꯠꯂꯅꯤꯗꯅ ꯑꯗꯨ ꯁ ꯍꯛꯆꯥꯡꯁꯨ ꯐꯔꯦ ꯑꯩꯈꯣꯏ ꯎꯝ ꯀꯩ ꯍꯥꯏꯁꯤꯔꯥ ꯍꯨꯃꯥꯡꯁꯨ ꯊꯣꯛꯄꯤꯔꯦꯀꯣ ꯍꯛꯆꯥꯡꯒꯤ ꯍꯨꯃꯥꯡ ꯊꯣꯛꯄꯁꯦ ꯌꯥꯝ ꯑꯩꯈꯣꯏꯗ ꯀꯟꯅꯕꯅꯦꯕꯀꯣ
ꯑꯣ ꯅꯣꯏ ꯆꯨꯞꯊꯣꯛ ꯊꯣꯛꯇꯕꯗꯣ
ꯍꯥꯥ
ꯅꯣꯏ ꯆꯇꯣ ꯇ ꯇꯗꯣ
ꯊꯣꯏꯌꯦ ꯑꯩꯗꯤ ꯀꯔꯤꯅꯅꯤ ꯃꯥ ꯑꯩ ꯑꯩꯗꯤ ꯂꯧꯒꯨꯝꯕ ꯆꯗꯅ ꯅꯣꯡ ꯐꯥꯗꯣꯛ ꯆꯠꯇꯦ ꯆꯠꯇꯦ ꯆꯠꯇꯦ ꯍꯥꯏ ꯋꯥꯅꯤ
ꯅꯪ ꯑꯩꯒꯤ ꯐꯥꯔꯝꯗ ꯑꯣꯏꯅ ꯁꯨꯔꯣ ꯊꯕꯛ
ꯑꯗꯨꯗ ꯅꯪ ꯐꯥꯝꯗꯩ ꯀꯩꯀꯩ ꯊꯥ
ꯑꯩꯒꯤ ꯐꯥꯔꯝꯗ ꯊꯥꯔꯤꯁꯤ ꯀꯩꯅꯣꯅꯦ ꯍꯋꯥꯏꯅꯦ ꯇꯣꯔꯕꯣꯛꯅꯦ ꯑꯗꯨꯒ ꯑꯩ ꯄꯨꯈ꯭ꯔꯤ ꯑꯅꯤ ꯑꯍꯨꯝ ꯂꯩꯕꯅꯦ ꯉꯥꯅꯨ ꯉꯥꯟ ꯎꯝ ꯉꯅꯨꯅꯦ
ꯑꯥ
ꯉꯥꯅꯨꯗꯤ ꯊꯥꯕꯅꯗꯤꯀꯣ ꯂꯣꯏꯕꯅꯤꯀꯣ ꯉꯥꯅꯨꯗꯣ
ꯑꯣ ꯑꯩꯗꯤ ꯊꯥꯉꯈ
ꯃꯆꯤꯟꯖꯥꯛ ꯄꯤꯔꯒ ꯑꯗꯨꯝ ꯊꯥꯛꯄꯅꯦꯕ
ꯃꯦ ꯑ ꯉꯅꯨꯗꯣ ꯊꯥꯒꯦ ꯍꯥꯏꯔꯗꯤ ꯀꯩꯅꯣ ꯇꯧꯑꯣꯣ ꯃꯔꯨꯝꯗꯣ ꯂꯧꯔꯣ ꯑꯗꯨꯅ ꯑꯗꯨꯝ ꯐꯨꯝꯖꯤꯜꯂꯣ ꯎꯝ ꯃꯌꯥꯝ ꯄꯥꯜꯂꯅꯤ ꯍꯥ
ꯅꯪ ꯋꯥꯔꯤ ꯑꯃ ꯇꯥꯗ꯭ꯔꯣ ꯊꯥꯏꯅ ꯑꯍꯟꯁꯤꯡꯅ ꯑꯩꯈꯣꯏꯗ ꯂꯤꯕꯗꯅ ꯈꯪꯗ꯭ꯔꯦ ꯄꯥꯟ ꯊꯥꯕꯕ ꯋꯥꯔꯤꯗꯣ ꯌꯣꯡ ꯌꯣꯡ ꯌꯣꯡꯅ ꯀꯩꯅꯣ ꯇꯧꯕꯗꯣ ꯈꯪꯕ ꯑꯗꯨꯒꯨꯝꯕ ꯋꯥꯔꯤ ꯌꯥꯝ ꯈꯪꯕ ꯑ ꯈꯪꯗꯤ ꯈꯪꯉꯤꯀꯣ ꯑꯗꯨꯗ ꯀꯅꯥꯅ ꯂꯤꯕꯤꯔꯤꯅꯣ ꯅꯉꯣꯟꯗ
ꯈꯪꯉꯦ ꯋꯥ
ꯅꯣꯏ ꯄꯨꯄꯨꯅ ꯁꯥꯕꯤꯕ꯭ꯔꯥ ꯑꯗ ꯑ
ꯅꯠꯇꯦꯕ ꯑꯩ ꯋꯥ ꯍꯥꯏꯌꯦꯕ ꯇꯑꯣ
ꯑ ꯍꯥꯏꯅꯦ ꯍꯥꯏꯅꯦ ꯍꯥꯏꯔꯛꯑꯅꯤ
ꯑꯣ ꯑꯩꯈꯣꯏ ꯑꯉꯥꯡ ꯑꯣꯏꯔꯤꯉꯩꯗ ꯑꯁꯤ ꯕꯤꯀꯦꯇꯟ ꯖꯔꯤꯠꯅꯦ ꯍꯤꯉꯃꯕ
ꯑ
ꯑꯗꯨꯗ ꯑꯩꯈꯣꯏꯅ ꯑꯗꯨꯝ ꯈꯪꯉꯛꯄꯗꯗꯤ ꯌꯣꯡꯒꯨꯝꯕꯁꯤꯗꯤꯀꯣ ꯑꯗꯨꯝ ꯃꯤꯒ ꯑꯗꯨꯝ ꯂꯩꯃꯤꯟꯅꯕ ꯍꯥꯏꯇꯥꯔꯦꯀꯣ
ꯑꯥ ꯅꯪꯁꯨ ꯌꯥꯎꯔ
ꯎꯝ ꯂꯩꯃꯤꯟꯅꯕꯗꯨꯔꯣ
ꯑꯣ
ꯍꯥꯥ
ꯍꯥꯥ ꯀꯌꯥꯕ
ꯑꯗ ꯑꯩꯅ ꯌꯣꯛꯏꯅꯦꯕꯀꯣ ꯌꯦꯣꯡꯗꯣ
ꯑꯝ
ꯌꯦꯣꯡꯗꯣ ꯑꯩꯅ ꯌꯣꯛꯏꯅꯦꯕ
ꯑꯗꯣ ꯑꯩꯈꯣꯏ ꯑꯩꯈꯣꯏ ꯊꯥꯏ ꯎꯝ ꯎꯝ
ꯑꯗꯣ ꯃꯣꯏꯅ ꯍꯥꯏꯔꯝꯕꯁꯦ ꯌꯣꯡꯁꯦ ꯀꯃꯥꯏꯅ ꯇꯧꯒꯦ ꯍꯥꯏꯕꯗ ꯃꯣꯏꯁꯦ ꯃꯤꯒꯤ ꯀꯣꯛꯀ ꯑꯗꯨꯝ ꯆꯞ ꯃꯥꯟꯅꯩ ꯍꯥꯏꯔꯝꯕꯅꯦꯕ
ꯑꯥ ꯑꯣ ꯑꯩꯈꯣꯏꯁꯨ ꯑꯩꯈꯣꯏꯁꯨ ꯌꯣꯡ ꯑꯣꯏꯔꯤꯅꯦ ꯑꯗꯨꯗꯤꯀꯣ
ꯍꯣꯏ ꯑꯥ ꯑꯗꯨꯝ ꯍꯥꯏꯔꯁꯨ ꯌꯥꯏꯀꯣ ꯍꯥꯏꯗꯤ
ꯑꯩꯈꯣꯏꯁꯨ ꯌꯣꯡꯗꯣꯏ ꯊꯣꯛꯂꯛꯄ꯭ꯔꯕ
ꯑ ꯊꯣꯛꯂꯛꯄꯗꯤ ꯅꯠꯇꯦꯗ ꯑꯁꯤꯗꯤ ꯀꯔꯤ ꯑꯩꯈꯣꯏꯅ ꯑꯗꯨꯝ ꯍꯥꯏꯔꯗ ꯁꯨꯄꯔ ꯁꯇꯦꯁꯟꯒꯨꯝꯕꯅꯦꯕꯀꯣ ꯑꯠꯇꯗꯥꯣꯏ ꯅ ꯑ ꯃꯗꯤ ꯀ꯭ꯔꯤꯌꯥꯁꯤꯂ ꯃꯅꯗꯤ ꯃꯅꯗꯕ ꯑꯗꯨꯝ ꯎꯝ
ꯑꯩꯗ ꯍꯥꯏꯒꯦꯕ ꯑ ꯑꯩꯈꯣꯏ ꯎꯝ ꯊꯥꯏꯅ ꯏꯄꯨꯁꯤꯡꯅ ꯂꯤꯔꯝꯕ ꯋꯥꯔꯤ ꯌꯣ ꯌꯣ ꯋꯥꯔꯤꯗꯣ ꯑꯗꯨ ꯌꯦꯣꯡꯗꯣ ꯃꯀꯣꯛ ꯂꯩꯕ꯭ꯔꯥ ꯅꯠꯇ꯭ꯔꯒ ꯃꯥ ꯦꯡꯉꯤꯔꯥ ꯄꯪꯉꯔꯀꯣ ꯑꯗꯨꯦꯅꯥꯅ ꯌꯣꯅꯥꯅ ꯌꯣ ꯅꯁꯦ ꯍꯥꯏꯗ ꯅꯪ ꯌꯣꯡꯗꯔꯕ ꯑꯗꯨ ꯋꯥꯔꯤ ꯁꯥꯔꯤꯕ
ꯑꯩꯒꯤ ꯌꯣꯒ ꯀꯃꯥꯏ ꯇꯧꯕ
ꯅꯪꯅ ꯌꯣꯛꯄ ꯌꯣꯡ ꯁꯤꯡꯗꯨꯔꯕ ꯍꯧꯖꯤꯛ ꯑꯩꯈꯣꯏ ꯏꯄꯨꯁꯤꯡ ꯏꯄꯨꯁꯤꯡ ꯂꯤꯔꯒ ꯂꯩꯕ ꯋꯥꯔꯤꯗꯣ ꯅꯪꯅ ꯌꯣꯛꯄ ꯌꯣꯡꯁꯤꯡꯗꯨꯔ ꯍꯥꯏꯕ
ꯑꯗꯨꯅꯦ ꯊꯥꯏꯅ ꯅꯣꯏ ꯅꯃꯥ ꯅꯄꯥ ꯑꯉꯥꯡ ꯑꯣꯏꯔꯤꯉꯩꯗꯀꯣ ꯌ ꯌꯣꯡꯗꯣ ꯌꯣꯛꯑꯝꯃꯦꯕ
ꯑꯆꯥ ꯑꯆꯥ ꯑꯗꯨ ꯀꯃꯥꯏꯅ ꯅꯪꯅ ꯇꯥꯛꯄꯤꯕ꯭ꯔꯥꯅꯣ ꯌꯦꯣꯡꯁꯤꯡꯗꯣ ꯃꯊꯟꯗꯨꯅ ꯁꯦꯝꯂꯛꯄ ꯋꯥꯔꯤꯔ ꯅꯠꯇ꯭ꯔꯒ ꯀꯔꯤꯔ ꯀꯣ ꯇ ꯇꯥꯕ꯭ꯔꯣ ꯍꯜꯂꯣ ꯇꯥꯗ ꯄꯨ꯭ꯔꯣ